ꯍꯜꯂꯣ
ꯇꯥꯔꯔꯕꯣ
ꯑꯣ ꯇꯥꯜ ꯇꯥꯜ
ꯆꯦꯜꯂꯨꯕꯗꯒꯤ ꯑꯥꯎꯇꯤꯡ ꯊꯥꯗꯣꯛꯄꯤꯗ꯭ꯔꯦꯕ
ꯍꯣꯏ ꯑꯗꯨꯒ ꯑꯍꯟꯗꯣ ꯑꯗꯨꯁꯨ ꯑꯩꯈꯣꯏ ꯁꯤꯗ ꯅꯨꯄꯥ ꯌꯥꯎꯗꯦꯗꯅ ꯑꯗꯨ ꯑꯗꯨꯒꯒ ꯃꯩ ꯁꯦꯝꯕ ꯑꯦꯂꯦꯛꯇ꯭ꯔꯤꯁꯤꯌꯥꯟꯒꯨꯝꯕ ꯑꯗꯒꯤ ꯁꯨꯝ ꯑꯇꯣꯞꯄ ꯑꯩꯈꯣꯏꯒꯤ ꯗꯣꯜꯒꯨꯝꯕ ꯌꯥꯗꯕ ꯈꯣꯠꯇꯕ ꯑꯗꯨꯒꯨꯝꯕ ꯁꯦꯝꯕꯗꯨꯗꯤ ꯅꯨꯄꯥꯅ ꯁꯦꯝꯃꯦꯕ ꯅꯨꯄꯤ ꯌꯥꯎꯗꯦ ꯑꯗꯨꯗꯨꯅ ꯍꯥꯏꯗꯤ ꯃꯤ ꯑꯃꯒꯤ ꯔꯨꯝ ꯑꯃꯒꯤ ꯁꯃꯥꯏꯔ ꯍꯦꯟꯗ꯭ꯔꯦ ꯈꯣꯠꯇ꯭ꯔꯦ ꯑꯗꯨꯁꯨ ꯍꯥꯏꯔꯀꯥꯟꯗ ꯀꯧꯔ ꯀꯧꯔ ꯁꯦꯝꯍꯟꯕꯅꯦꯕ ꯑꯗꯨꯗꯨꯒ ꯃꯩ ꯁꯦꯝꯕ ꯅꯨꯄꯥ ꯑꯃꯀꯣ ꯑꯗꯨꯗ ꯑꯩꯈꯣꯏꯒꯤ ꯍꯧꯖꯤꯛꯀꯤ ꯐꯣꯔꯠ ꯏꯌꯥꯔꯒꯤ ꯑꯀꯥꯗꯨꯒ ꯃꯕꯥꯅꯤꯗꯤ ꯅꯨꯡꯁꯤꯅꯕꯖꯥꯠꯅꯦꯦꯕ ꯅꯨꯡꯁꯤꯅꯔꯤꯗꯨꯁꯨ ꯅꯨꯄꯥꯗꯨ ꯄꯥꯈꯪ ꯅꯠꯇꯦꯕ ꯃꯆꯥ ꯃꯆꯥꯁꯨ ꯂꯩꯕ ꯑꯗꯨꯒ ꯃꯥꯏ ꯅꯨꯄꯤꯗꯨꯅ ꯗꯣꯛꯇꯔ ꯑꯩꯈꯣꯏ ꯁꯤꯒꯤ ꯍꯣꯁꯄꯤꯇꯥꯜꯗ ꯊꯕꯛ ꯇꯧꯕ ꯌꯥꯎꯔꯤꯅꯦꯕ ꯗꯣꯛꯇꯔ ꯅꯨꯄꯤꯅꯦꯕ
ꯎꯝ
ꯑꯗꯨꯒ ꯃꯣꯕꯥꯏꯜ ꯂꯣꯏꯁꯤꯟꯅꯖꯥꯠꯅꯤ ꯃꯥꯗꯤ ꯑꯩꯈꯣꯏꯗꯤ ꯈꯪꯗꯦꯗꯅ ꯑꯗꯨꯒ ꯑ ꯃꯥꯗꯤ ꯃꯩ ꯁꯦꯝꯕ ꯂꯥꯛꯄꯗ ꯑꯗꯨꯝ ꯈꯪꯗꯦ ꯑꯗꯨꯝ ꯂꯩꯃꯤꯟꯅꯔꯖꯥꯠꯅꯦ ꯑꯗꯨꯗꯨꯒꯅꯦ
ꯈꯪꯅꯔꯛꯑꯕ ꯈꯪꯕ꯭ꯔꯥ ꯑꯗꯨꯒ ꯃꯥꯏ ꯅꯨꯄꯤꯗꯨꯅ ꯑꯩꯈꯣꯏ ꯄ꯭ꯔꯤꯟꯁꯤꯄꯜꯗ ꯀꯝꯄ꯭ꯂꯦꯟ ꯇꯧꯔꯛꯑꯕ ꯃꯥꯏ ꯅꯨꯄꯤꯗꯣ ꯍꯥꯟꯅ ꯈꯪꯉꯦ ꯍꯥꯏꯌꯦꯕ ꯑꯗꯨꯒ ꯃꯥꯏ ꯅꯨꯄꯤꯗꯨꯅ ꯁꯨꯃꯥꯏ ꯍꯥꯏꯥꯟꯕ ꯄ꯭ꯔꯤꯟꯁꯤꯄꯜꯗ ꯄ꯭ꯔꯤꯟꯁꯤꯄꯥꯜꯒꯤ ꯑꯣꯐꯤꯁꯇ ꯀꯧꯈꯠꯂꯦ ꯈꯪꯕ꯭ꯔꯥ ꯑꯗꯒꯤ ꯃꯣꯏ ꯄꯦꯔꯦꯟꯁ ꯀꯩꯀꯩ ꯂꯣꯏ ꯀꯧꯅꯔꯦ ꯑꯗꯨꯒ ꯅꯣꯏ ꯁꯤꯁꯇꯔꯗꯨꯗ ꯈꯨꯄꯥꯛꯅ ꯊꯥꯔꯦ ꯈꯪꯕ꯭ꯔꯥ ꯑꯗꯣ ꯑꯩꯅ ꯅꯉꯣꯟꯗꯅ ꯍꯥꯟꯅ ꯍꯥꯏꯗꯤ ꯆꯥꯟꯁ ꯄꯤꯈ꯭ꯔꯕ ꯅꯠꯇ꯭ꯔꯥ ꯑꯗꯨꯃꯥꯏꯅ ꯈꯣꯡ ꯈꯝꯗꯣ ꯍꯜꯂꯛꯑꯣ ꯈꯣꯠꯂꯣꯑꯣꯅ ꯑꯗꯨꯅ ꯍꯧꯖꯤꯛ ꯐꯥꯎꯕ ꯑꯗꯨꯝ ꯍꯥꯏꯗꯤ ꯍꯟꯗꯣꯛꯇꯕꯤꯗ ꯑꯗꯨꯝ ꯆꯠꯊꯔꯤꯌꯣ ꯀꯩꯒꯤꯅꯣ ꯈꯣꯠꯒꯤꯅꯣ ꯅ ꯅꯪ ꯃꯥꯁꯦ ꯃꯆꯥ ꯂꯩꯔꯦꯅ ꯈꯪꯗ ꯃꯆꯥꯗꯨꯁꯨ ꯑꯩꯈꯣꯏ ꯁꯤꯗ ꯒꯦꯁ ꯍꯥꯎꯁꯇ ꯑꯃ ꯑ ꯀꯩꯅꯣ ꯊꯝꯃꯦꯕꯩ ꯂꯩꯦ ꯗꯦ ꯕꯣꯔꯗꯤꯡ ꯊꯝꯕꯗꯣ ꯉꯝꯕ꯭ꯔꯥ ꯑꯉꯥꯡ ꯊꯝꯃꯦꯕ ꯃꯆꯥꯗꯨꯁꯨ ꯁꯤꯗ ꯂꯩꯅꯦꯕ ꯑꯗꯨꯗꯨꯒ ꯃꯥꯅ ꯈꯪꯗꯦ ꯇꯧꯁꯤꯀꯥ ꯑꯗꯨꯒ ꯃꯌꯥꯒꯤ ꯃꯁꯛ ꯏꯊꯤ ꯏꯊꯤ ꯊꯤꯉꯩ ꯏꯔꯥꯡ ꯇꯧꯋꯦ ꯑꯗꯨꯒ ꯀ꯭ꯔꯥꯏꯝ ꯁꯤꯅ ꯃꯣꯏ ꯂꯣꯏ ꯇꯧꯔꯦ ꯑꯗꯨꯒ ꯑꯩꯈꯣꯏꯗ ꯂꯣꯏ ꯇꯥꯔꯦ ꯑꯩꯈꯣꯏ ꯊꯣꯛꯄ ꯌꯥꯗ꯭ꯔꯦ ꯍꯧꯗꯤ
ꯃꯌꯥꯡꯁꯨ ꯆꯦꯟꯕꯁꯤ ꯆꯠꯅꯕ ꯑꯣꯏꯔꯦ
ꯆꯠꯂ ꯏꯕꯨꯡꯉꯣ ꯃꯣꯏ ꯂꯞ ꯃꯦꯔꯦꯖ ꯌꯥꯗꯦ ꯍꯥꯏꯕꯩ ꯋꯥꯅꯤ ꯃꯣꯏ ꯑꯦꯡꯒꯦꯖ ꯑꯦꯡꯒꯦꯖꯁꯦ ꯑꯗꯨꯝ ꯇꯧꯋꯦꯕ ꯑꯗꯨꯒ ꯍꯣꯏ ꯌꯥꯝ ꯅꯣꯛꯅꯤꯡꯉꯤꯗ ꯃꯣꯏꯗꯤꯅꯦ ꯈꯪꯕ꯭ꯔꯥ ꯆꯍꯤꯅꯦ ꯇ꯭ꯋꯦꯟꯇꯤꯒ ꯁꯨꯈ꯭ꯔꯕꯀꯣ ꯇ꯭ꯋꯦꯟꯇꯤ ꯋꯥꯟ ꯇ꯭ꯋꯦꯟꯇꯤ ꯇ꯭ꯋꯦꯟꯇꯤ ꯋꯥ ꯇ꯭ꯋꯦꯟꯇꯤ ꯇ ꯃꯁꯤꯃꯝ ꯇ꯭ꯋꯦꯟꯇꯤ ꯐꯥꯏꯚꯀ ꯁꯨꯈ꯭ꯔꯗꯤꯅꯦ ꯄꯨꯔꯥ ꯑꯍꯟ ꯑꯣꯏꯕꯩ ꯇꯥꯏꯞꯇ ꯑꯗꯨꯝ ꯍꯥꯏꯗꯤ ꯃꯣꯏ ꯄꯦꯔꯦꯟꯁꯅ ꯑꯗꯨꯝ ꯁꯤꯜꯂꯒ ꯂꯨꯍꯣꯡꯉꯦꯕ ꯑꯩꯈꯣꯏ ꯀ꯭ꯂꯥꯁꯇ ꯂꯨꯍꯣꯡꯕ ꯃꯧ ꯌꯥꯝ ꯊꯤꯅ ꯌꯥꯎꯋꯦ ꯍꯟꯗꯛꯁꯨ ꯏꯃꯥꯟꯅꯕꯤ ꯑꯃꯅ ꯂꯨꯍꯣꯡꯒꯤꯗ ꯉꯥꯏ
ꯎꯪ ꯁꯤ ꯀꯌꯥ ꯁꯨꯔꯕ ꯇꯨ ꯊꯥꯎꯖꯟ ꯀꯌꯥꯅꯣꯅꯟ ꯇꯨ ꯊꯥꯎꯖꯟ ꯋꯥꯟꯂ ꯇꯨ ꯊꯥꯎꯖꯟꯂ
ꯇꯨ ꯇ꯭ꯋꯦꯟꯤ ꯐꯣꯔ ꯁꯣꯔꯦ ꯍ
ꯀꯩꯅꯣ ꯌꯥꯝ ꯊꯤꯅ ꯈꯦꯠꯅꯔꯝꯃꯤꯅ ꯑꯩꯈꯣꯏꯒ ꯀꯩꯒꯤꯅꯣ
ꯀꯃꯥꯏꯅ ꯈꯦꯠꯅꯩꯕ
ꯈꯪꯗꯦ ꯑꯩꯈꯣꯏꯗꯤ ꯇꯨ ꯊꯥꯎꯖꯟꯅꯤ
ꯆꯂ ꯍꯥꯏꯖꯠꯂꯦ
ꯑꯥꯏꯖꯤꯟꯗꯤ ꯇꯨ ꯊꯥꯎꯖꯟꯅꯤ ꯀꯨꯊꯤ ꯉꯥ ꯇꯪ ꯌꯦꯡꯉꯦꯕ ꯑꯩꯈꯣꯏ ꯄꯜꯂꯤꯕꯅ
ꯀꯩꯅꯣ ꯍꯥꯏꯁꯤꯕꯣ ꯅꯔ ꯑꯩꯈꯣꯟꯅꯦ ꯆꯍꯤ ꯑꯅꯤ ꯍꯟꯕ꯭ꯔꯣ ꯍꯥꯏꯁꯤꯕꯣ
ꯒꯤ ꯑꯣꯛꯇꯣꯕꯔ
ꯇꯨ ꯊꯥꯎꯖꯟ ꯇ ꯃ ꯇ꯭ꯋꯦꯟ ꯐꯚ
ꯆꯍꯤ ꯑꯅꯤꯗꯤ ꯐꯥꯗꯦ ꯑꯃꯒ ꯈꯔꯅꯤ ꯑꯗꯨꯗꯤ ꯂꯣꯏꯔꯝꯗꯏ ꯑꯣꯛꯇꯣꯕꯔ ꯎꯝ
ꯍꯟꯗꯕꯒꯨꯝꯕꯅꯤꯕ
ꯌꯦꯁ ꯏꯔꯥꯏ ꯏꯕꯤ ꯑꯃ ꯆꯍꯤ ꯑꯃꯒ ꯈꯔ ꯍꯜꯂꯤꯁꯤꯕꯨ ꯆꯍꯤ ꯑꯃꯒ ꯑꯦꯄ꯭ꯔꯤꯜ ꯃꯤ ꯑꯣꯏꯗꯦ ꯆꯍꯤ ꯑꯃꯒ ꯊꯥ ꯇꯔꯨꯛ ꯇꯔꯦꯠꯅ ꯇꯔꯨꯛ ꯍꯅꯤꯗ
ꯍꯕꯒꯨꯝꯃꯅꯤ ꯌꯥꯗ
ꯇ ꯇꯄꯨꯝꯗ ꯑꯣꯛꯇꯣꯕꯔ ꯍꯣꯡꯅꯤꯦ ꯍꯥꯏꯕꯅꯤ
ꯍ ꯇ ꯀꯦ
ꯎꯝ ꯃꯌꯨꯝ ꯀꯟꯅ ꯁꯦꯝꯃꯤ ꯑꯗꯨ ꯃꯥꯒꯤ ꯑꯩ ꯉꯁꯤ ꯀꯨꯝꯃꯛꯄꯗꯣ ꯑꯩ ꯉꯁꯥꯏ ꯀꯣꯜ ꯇꯧꯔꯨꯕ ꯅꯪ ꯌꯨꯝ ꯂꯩꯔꯥ ꯑꯩ ꯂꯩ ꯃꯥꯁꯨ ꯑꯥꯗ ꯀꯩꯅꯣ ꯇꯝꯃꯤꯗꯅ ꯄꯀꯥ ꯇꯝꯃꯤꯗꯅ ꯑꯗꯨꯗꯩ ꯃꯥ ꯍꯟꯗꯛ ꯂꯣꯏ ꯇꯧꯔꯝ ꯀꯅꯤ ꯑꯗꯩ ꯍꯪꯕ ꯀꯣꯜ ꯇꯧꯔ ꯀꯥꯏ ꯂꯩꯒꯦ ꯌꯨꯝ ꯂꯩ ꯌꯨꯝ ꯁꯦꯝꯃꯤ ꯍꯥꯏꯗꯤ
ꯑꯣ ꯃꯥ ꯉꯁꯥꯏ ꯏꯁꯇꯦꯇꯁꯇꯗ ꯀꯩꯝ ꯊꯝꯍꯧꯕꯕꯅꯦ ꯑꯩꯦ
ꯑꯁ ꯂꯣꯏꯔꯦ ꯉꯁꯥꯏ ꯑꯩ ꯊ ꯊꯣꯛꯂꯛ ꯀꯥꯟꯅ ꯑꯗꯨꯝ ꯊꯕꯛꯄꯨꯗꯤ ꯍꯣꯏ ꯁꯨꯔ ꯂꯩꯕꯔꯝꯒꯅꯤ ꯍꯥꯏꯗꯤ ꯂꯨꯍꯣꯡꯗꯣꯔꯤꯅꯤꯅ ꯇꯧꯔꯤꯗꯨꯒ ꯃꯅꯝꯗꯨꯒꯊꯤꯕꯩꯅ ꯇ ꯃꯅꯝ ꯑꯗ ꯋꯥꯔ ꯅꯒꯦꯅ
ꯌꯥꯔ ꯂꯩꯔꯨꯔꯣ ꯆꯥꯏꯀꯣꯃꯛꯄꯗ ꯃꯤꯁꯤꯡ ꯁꯨꯝ ꯂꯣꯏꯅꯔꯨꯕ ꯑꯗꯣꯀꯣ ꯑꯩꯁ ꯅꯨꯡꯉꯥꯏꯈ꯭ꯔꯖꯠꯅꯤꯗ ꯃꯥꯥꯟꯗꯤ ꯃꯥꯗꯤꯩꯅ ꯍꯥꯏꯗꯦ ꯁ꯭ꯋꯥꯏꯗ ꯁ꯭ꯋꯥꯏꯗ ꯂꯩꯕꯁꯨ ꯅꯠꯇꯦ ꯑꯥꯗꯁꯨ ꯑꯗꯨꯝ ꯂꯩꯔꯤꯅꯤꯗꯅ ꯁꯨ ꯌꯥꯗ ꯄꯨꯕꯕꯥ ꯕꯕꯥ ꯀꯨꯝꯍꯩꯅꯤ ꯈꯪꯗꯦ ꯂꯨꯣꯡꯉꯝꯗꯥꯏꯁꯦ ꯃꯤꯗꯤ ꯅꯥꯟꯅ ꯅꯥ ꯂꯩ ꯍꯥꯏꯕ ꯃꯥꯗꯤ ꯀꯔꯤꯅꯣ ꯈꯪꯗꯣꯏꯅꯣ
ꯃꯊꯛꯇꯣ ꯃꯤ ꯇ ꯎꯔꯦ
ꯈꯥꯏ ꯌꯗ ꯑꯩꯈꯣꯏꯗꯤ ꯁꯨꯝ ꯆꯠꯊꯣꯛꯄꯗ ꯏꯁꯥꯁꯤꯗ ꯀꯩꯅꯣꯝꯃ ꯍꯥꯏꯗꯤ ꯄꯔꯐ꯭ꯌꯨꯝ ꯈꯔ ꯆꯥꯏꯗ꯭ꯔꯗꯤ ꯅꯨꯡꯉꯥꯏꯖꯗꯦꯕ ꯀꯥꯎꯊꯣꯛ ꯄꯠ ꯆꯥꯏꯔꯛꯇꯕꯗꯣ ꯑꯗꯣ ꯍꯣꯏ ꯃꯥ ꯉꯁꯥꯏ ꯊꯕꯛ ꯁꯤꯨꯔꯨꯝꯕꯩꯗꯤ ꯑꯣꯏꯔꯝꯕ ꯌꯥꯏ ꯑꯩꯁ ꯈꯪꯗꯦ
ꯐꯖꯥꯏ ꯀꯃꯤꯠ ꯇꯧꯔꯕꯣꯏ
ꯅꯨꯄꯤ ꯅꯨꯄꯤꯕꯨꯗꯤ ꯃꯤ ꯐꯖꯕꯅꯤ ꯍꯥꯏ
ꯑꯥ ꯎꯔꯦ ꯎꯔꯦ ꯃꯥꯏ ꯅꯨꯄꯤꯗꯨ ꯎꯔꯦ ꯑꯩ ꯅꯍ ꯑꯃꯨ ꯅꯪꯅ ꯂꯨꯍꯣꯡꯗꯣꯔꯦꯅ ꯍꯥꯏꯔꯛꯄꯗꯨꯗ ꯑꯩꯅ ꯃꯥꯒꯤ ꯏꯁꯇꯦꯇꯁ ꯊꯝꯃꯛꯄꯗꯣ ꯌꯥꯝ ꯆꯥꯟꯅꯔꯅ ꯀꯣ ꯅꯨꯄꯤ ꯆꯦꯜꯂꯒ ꯂꯨꯍꯣꯡꯗꯣꯔꯦ ꯍꯥꯏꯁꯤꯕꯨ ꯆꯨꯝꯕ꯭ꯔꯣ ꯈꯣꯠꯄ꯭ꯔꯣ ꯍꯥꯏ ꯑꯗꯨꯒ ꯎꯝ ꯀꯔꯥꯗꯅꯨ ꯍꯥꯏꯔꯛꯈꯤꯕꯅꯣ ꯂꯨꯍꯣꯡꯗꯣꯏ ꯍꯟꯗꯛ ꯆꯍꯤ ꯍꯥꯏꯕ ꯊꯥꯕ ꯀꯨꯏꯔꯤꯅꯤ ꯏꯇꯥꯎꯁꯦꯅ ꯍꯥꯏꯗ ꯃꯤꯗꯨ ꯑꯝꯇ ꯍꯜꯂꯛꯇ꯭ꯔꯦ ꯑꯩꯗꯤ ꯇꯝꯗ ꯊꯥꯗ꯭ꯔꯦ
ꯑꯗꯒꯤ ꯔꯥꯀꯦꯁꯇꯨꯅ ꯃꯔꯨ ꯑꯣꯏꯒ ꯄꯛꯇꯕꯅ
ꯇꯄꯨꯝꯗꯣ ꯑꯩꯉꯣꯟꯗ ꯋꯥꯔꯧꯔꯝꯒꯅꯤ ꯑꯗꯒꯤ ꯃꯥ ꯑꯩꯉꯣꯟꯗ ꯐꯣꯟꯒ ꯇꯧꯔꯛꯇꯣꯏꯕ ꯄꯥꯛꯅ ꯅ ꯃꯥ ꯐꯣꯟ ꯇꯧꯔꯝꯃꯦꯕꯩ ꯄꯥꯡꯣꯏꯣ ꯑ ꯑꯩꯅ ꯀꯩ ꯄꯥꯡꯉꯣ ꯍꯥꯏꯀꯥꯟꯗ ꯃꯥꯅ ꯕꯦꯟ ꯄꯥꯔꯇꯤꯗꯤ ꯃꯤꯅ ꯄꯥꯡꯉꯅꯤ ꯍꯥꯏ ꯀꯦꯃꯦꯔꯥ ꯄꯥꯡ ꯃꯣꯏꯜ ꯄ ꯀ ꯁꯥꯟ ꯀꯥꯏ ꯄꯨꯊ ꯄꯤꯗꯣꯏꯅꯣ ꯍꯥꯏꯈꯤꯕꯅꯦꯕ ꯑꯩꯅꯨ ꯄ ꯑꯩꯒꯤꯁꯨ ꯃꯤ ꯄꯥꯡꯉꯅꯤ ꯑꯗꯨꯗꯤ ꯄꯥꯡꯅꯕ ꯂꯩꯇ꯭ꯔꯦꯀꯣ ꯑꯩ ꯑꯗꯨ ꯈꯜꯂꯛꯈꯤꯑꯦ ꯀꯩ ꯇꯧꯈꯤꯕꯅꯦꯕ ꯃꯥꯅ ꯑꯗꯨ ꯅꯨꯃꯤꯠꯇꯨ ꯈꯛꯇꯅꯤ ꯃꯥꯅ ꯐꯣꯟ ꯇꯧꯔꯛꯝꯃꯤꯁꯦ ꯑꯩꯉꯣꯟꯗ ꯋꯥꯔꯧꯕ ꯑꯩꯗꯤ ꯋꯥꯔꯧꯔꯄꯅꯦꯕ ꯃꯥꯅ ꯍꯥꯏꯔꯒ ꯅꯨꯄꯤꯗꯤ ꯍꯥꯏꯅꯔ ꯃꯥꯅ ꯁꯤꯜꯂꯒ ꯅꯨꯄꯤ ꯄꯨ ꯀꯣꯏꯍꯜꯂꯦꯕ ꯈꯨꯅꯧꯗꯒꯤ ꯑꯩꯉꯣꯟꯗ ꯑꯗꯨ ꯅꯉꯣꯟꯗ ꯍꯥꯏꯈꯤꯗ꯭ꯔꯤꯕ ꯚꯌꯥ
ꯍꯥꯏꯖꯤ
ꯅꯨꯄꯤ ꯑꯃ ꯀꯣꯏꯕꯗꯣ ꯇꯥꯗ꯭ꯔꯤꯕ ꯑꯩꯁꯦ ꯑꯩꯅ
ꯅꯪ ꯍꯥꯏꯐꯗꯤ ꯍꯥꯏꯌꯦ ꯅꯨꯄꯤ ꯑꯃ ꯅꯪꯉꯣꯟꯗ ꯈꯜꯂꯦ ꯍꯥꯏꯕ꯭ꯔꯣ ꯍ ꯑꯃꯃ ꯑꯣ ꯅꯨꯄꯤ ꯑꯃ ꯀꯣꯏ ꯍꯥꯏꯕꯗꯤ ꯇꯥꯈ꯭ꯔꯦ ꯑꯗꯨꯒ
ꯇꯄꯨ ꯃꯣꯏꯁꯥꯏꯒꯤ ꯃꯃꯥꯟꯅꯕꯤ
ꯑꯣ
ꯃꯄꯨꯟꯁꯤꯗ ꯅꯨꯄꯥ ꯑꯝꯇ ꯀꯣꯏꯔꯛꯇ꯭ꯔꯤꯕ ꯅꯨꯄꯤꯅꯦꯕ ꯑꯗꯨꯁꯨ ꯅꯨꯚꯞꯅ ꯈꯪꯅꯔꯛꯇꯕ ꯅꯨꯄꯥ ꯋꯥꯈꯜ ꯂꯩꯇꯕ ꯅꯨꯄꯤ
ꯎꯝ
ꯃꯆꯤꯟ ꯃꯅꯥꯎꯥꯛꯛꯇ ꯅꯨꯄꯤ ꯉꯥꯛꯇ ꯑꯍꯨꯝꯅꯦꯕ ꯃꯆꯦ ꯃꯌꯨꯝ ꯄꯥꯟꯈ꯭ꯔꯦ ꯃꯥꯅ ꯌꯥꯏ ꯑꯃ ꯉꯉꯥꯎꯄꯤ ꯑꯃꯒ ꯉꯉꯎꯄꯤꯗꯨꯁꯨ ꯃꯁ ꯌꯥꯝ ꯐ ꯐꯖꯩꯕ ꯆꯤꯟꯃꯤꯅꯥꯎ ꯂꯣꯏꯅꯁꯨ ꯈꯠꯩꯌꯦ ꯃꯣꯏꯗꯣ
ꯎꯝ
ꯑꯗꯣ ꯃꯥꯅꯕꯨ ꯈꯤꯇꯪ ꯐꯖꯗꯕ ꯃꯥꯜꯂꯦ ꯑꯗꯨꯩ ꯂꯣꯏ ꯐꯖꯩ ꯍꯥꯏꯗꯤ ꯃꯉꯣꯟꯗꯒꯤꯩ ꯂꯣꯏ ꯍꯦꯜꯂꯦꯕ ꯍꯥꯏꯔꯕꯗꯣ ꯑꯗꯦꯗ ꯋꯥ ꯄꯥꯎ ꯐꯥꯎꯅꯈꯤꯗ꯭ꯔꯦ ꯑꯩꯒ ꯇꯣꯛꯅꯈ꯭ꯔꯦ ꯑꯗꯨꯒꯤ ꯑꯩꯉꯣꯟꯗ ꯋꯥꯔꯕ ꯃꯥꯗꯦ ꯅꯨꯄꯤꯗꯨꯕ ꯀꯩꯅꯣ ꯇꯧꯗꯦ ꯑꯁ ꯃꯣꯏꯒꯤ ꯃꯄꯥꯒꯤ ꯋꯥꯔꯤ ꯌꯥꯝ ꯂꯩꯈ꯭ꯔꯗꯤ ꯏꯕꯥꯅꯤꯁꯦ ꯈꯜꯂꯁꯨ ꯌꯦꯠꯂꯅꯕ ꯅꯨꯄꯤꯗꯨꯒ ꯑꯗꯨꯒ ꯋꯥꯔꯤꯁꯦ ꯌꯥꯝ ꯀꯩꯅꯣ ꯌꯧ ꯂꯩꯕꯗ ꯑꯩ ꯁꯨꯝ ꯈꯜꯂꯒ ꯀꯨꯏꯅ ꯂꯣꯏꯅꯔꯨꯔꯗꯤ ꯍꯌꯦꯡ ꯅꯥꯇꯩ ꯆꯥꯔꯛꯑꯣꯏꯗ꯭ꯔꯥꯅ ꯆꯣꯄꯛꯀꯗ꯭ꯔꯥꯅ ꯅꯨꯄꯤꯗꯨꯅ ꯁꯦꯔꯥꯟ ꯇꯨꯔꯥꯟ ꯇꯧꯋꯦ ꯍꯥꯏꯕꯒꯤ ꯅꯠꯇꯕ ꯃꯥꯒꯤ ꯃꯄꯥꯗꯣ ꯃꯣꯏꯄꯥꯛꯒꯤ ꯃꯆꯦ ꯑꯗꯨ ꯀꯩꯅꯣꯅꯦꯕ ꯁꯥꯔꯖꯨꯇꯤ ꯍꯣꯏꯒꯤ ꯃꯣꯏꯒꯤ ꯀꯩꯅꯣꯗꯣ ꯑꯉꯥꯡ ꯑꯃ ꯂꯩꯕꯗꯣ ꯈꯪꯕ꯭ꯔ ꯃꯈꯣꯡ ꯀꯩꯅꯣ ꯇꯧꯕ ꯑꯃ ꯂꯩꯕꯗꯣ
ꯑꯣ ꯈꯣꯏ ꯈꯅꯤ
ꯑꯗꯨꯒꯤ ꯃꯃꯥꯗꯣ ꯁꯥꯔꯖꯨꯗꯤ ꯅꯣꯏ ꯑꯆꯧꯕꯤꯗꯨ ꯍꯧꯖꯤꯛꯀꯤ ꯑꯩꯈꯣꯏ ꯁꯥꯏ ꯑꯩꯅ ꯍꯪꯕ ꯑꯣꯏꯔꯝꯕ ꯅꯨꯄꯤꯗꯨꯒꯤ ꯀꯩꯅꯣ ꯍꯥꯏꯇꯥꯔꯦꯅꯦ ꯄꯄꯥꯛꯀꯤ ꯃ ꯃꯅꯤ ꯊꯣꯛꯣꯛꯄ ꯑꯗꯨꯏꯗꯨꯅ ꯑꯩꯒ ꯈꯪꯅꯩ ꯇꯥꯕꯗꯥꯏ ꯍꯒꯤ ꯃꯌꯨꯝꯗꯒ ꯂꯥꯛꯑꯒ ꯁꯨꯃꯥꯡꯗ ꯂꯦꯞꯄ ꯂꯥꯎꯋꯦ ꯍꯥꯏꯁꯅꯣ ꯅꯨꯄꯤꯗꯨꯗ ꯎꯃꯥꯊꯦꯟꯒꯤ ꯇꯀꯨꯒ ꯑꯃ ꯈꯪꯅ ꯌꯥꯏꯁꯦ ꯁꯨꯝ ꯄꯨꯔꯥ ꯑꯣꯛꯇꯣꯄ ꯑ ꯑꯗꯨ ꯇꯣꯞꯄ ꯑꯗꯥ ꯑ ꯇꯛꯎ ꯋꯥ ꯍꯥꯏꯅꯒ ꯂꯥꯎꯔ ꯌꯥꯏꯁꯦ ꯑꯩꯣꯏ ꯌꯨꯝꯗ
ꯅꯨꯡꯉꯥꯏ ꯕꯤꯗꯤ
ꯍꯥꯏꯗꯤ ꯑꯩ ꯑꯩ ꯅꯣꯛꯅꯤꯡꯃ ꯑꯩꯉꯣꯟꯗ ꯇꯝꯃꯛꯏꯕ ꯇꯣꯛ ꯌꯥꯝ ꯅꯪ ꯑꯩ ꯅꯨꯄꯥꯁꯨ ꯃꯣꯏ ꯀꯣꯏꯔꯛꯇꯕꯒꯤ ꯍꯧꯅꯕꯤꯁꯨ ꯌꯥꯝ ꯀꯩꯅꯣ ꯇꯧꯕꯤꯗꯣ ꯃꯤꯅ ꯈꯤꯇꯪ ꯍꯥꯏꯔꯛꯄꯒ ꯁꯤꯗ ꯍꯧꯕꯤꯗꯣ ꯈꯠꯅꯕꯗꯣ ꯅꯔꯁꯤ ꯈꯣꯠꯅꯔꯁꯤꯅ ꯑꯗꯨꯝ ꯇꯧꯕꯤꯗꯣ ꯑꯗꯨ ꯇꯧꯋꯦꯕ ꯄꯪꯕꯒꯤ ꯑꯗ ꯃꯥꯅꯛꯇꯤ ꯀꯦ ꯑꯃ ꯍꯥꯏ ꯃꯥꯅꯅꯕꯗꯤ ꯑꯗꯨꯒꯤ ꯃꯇꯥꯡꯗ ꯃꯉꯣꯟꯗ ꯈꯪꯕ ꯑꯗꯨꯝ ꯇꯝꯊꯣꯔꯛꯏꯕ ꯑꯩꯈꯣꯏ ꯃꯥꯗ ꯀꯥꯏꯩꯅ ꯇꯝ ꯀꯥꯟꯗꯗꯤ ꯑꯩꯈꯣꯏ ꯃꯥꯔꯣꯏꯖꯕꯤ ꯁ ꯍꯧꯗꯣꯏꯅꯤ ꯀꯩꯅꯣ ꯍꯥꯏꯗꯤ ꯃꯣꯏꯒꯤ ꯃꯅꯤꯡꯉꯩꯗꯣ ꯄꯩꯁꯥ ꯂꯣꯏ ꯄꯥꯏꯌꯦꯕ ꯃꯌꯨꯝ ꯄꯥꯜꯂꯤꯉꯩ ꯊꯕꯛ ꯂꯣꯏ ꯇꯧꯋꯦꯕ
ꯎꯝ
ꯑꯗꯨꯅ ꯃꯤꯗꯨ ꯎꯁꯤꯠꯇꯕ ꯈꯔ ꯀꯣ ꯃꯧꯔꯦ ꯌꯥꯝ ꯆꯪꯉꯒꯗꯩ ꯇꯧꯔꯛꯑꯦ ꯀꯥꯏꯅ ꯇꯧꯕꯤꯈꯤꯕꯅꯦꯕ ꯃꯤ ꯊꯕꯛ ꯇꯧꯕꯔꯒ ꯁꯤ ꯄꯥꯏꯉꯩ ꯑꯩꯅ ꯀꯥꯏꯅ
ꯎꯝ
ꯑꯗꯨꯒꯤ ꯋꯥꯔꯤꯗꯨ ꯃꯥꯟꯅꯕꯗꯒꯤ ꯑꯗꯨꯝꯕꯗꯨ ꯀꯩꯝꯇ ꯆꯪꯕꯤꯗꯕ ꯃꯥꯏ ꯇꯧꯒꯨꯝꯕ ꯑꯗꯨꯝ ꯂꯩꯕꯅꯦꯕ ꯑꯗꯩ ꯁꯨꯝ ꯈꯜꯂꯣ ꯍꯌꯦꯡꯋꯥꯏ ꯂꯣꯏꯅꯅꯦ ꯈꯜꯂꯣ ꯁꯦꯝꯕ ꯈꯣꯠꯄ ꯂꯨꯍꯣꯡꯕ ꯇꯧꯔꯒ ꯍꯥꯏꯁꯦ ꯃꯣꯏ ꯃꯒꯤꯧꯤꯣ ꯍꯥꯏꯗꯤ ꯑꯆꯦꯜꯂꯒ ꯆꯦꯜꯂꯨꯔꯒ ꯉꯥꯡꯒꯗꯕ ꯋꯥꯉꯥꯡ ꯁꯉꯥꯡ ꯂꯣꯏ ꯇꯥꯍꯗꯒ ꯁꯨꯝ ꯃꯤꯠ ꯁꯨꯝ ꯈꯜꯖꯤꯜꯂ ꯎꯔꯛꯑꯕ ꯃꯤꯏꯁꯤꯗꯕꯒꯤ ꯆꯥꯡꯗꯣ ꯃꯣꯏꯅ ꯊꯕꯛ ꯈ ꯇꯧꯍꯧꯗ꯭ꯔꯗꯤ ꯑꯩꯅ ꯀꯩꯒꯨꯝꯕ ꯊꯕꯛ ꯈ ꯇꯍꯧꯗ꯭ꯔꯦ ꯈꯜꯂꯅꯦ ꯑꯗ ꯃꯣꯏꯅ ꯃꯣꯏꯅ ꯁꯥꯟꯅꯔꯨ ꯈꯨꯠꯁꯥꯟꯅꯗꯣ ꯑꯩꯅ ꯁꯨꯝ ꯈꯠꯂ ꯌꯦꯡꯕ ꯑꯃꯔꯣꯝꯗ ꯑꯗ ꯅꯨꯄꯤꯗꯨꯗ ꯂꯣꯏꯕꯣꯏ ꯐꯣꯟ ꯇꯧꯔ ꯇꯧꯔꯛꯀꯅ
ꯅꯅꯣ ꯀꯛꯁꯜꯂꯦ
ꯀꯥꯛꯇꯦ ꯑꯩ ꯀꯩꯝ ꯍꯥꯏꯗꯦ ꯃꯥꯥꯟꯅꯗꯤꯦꯗꯤ ꯆ ꯍꯥꯏꯗꯤ ꯆꯩꯕ ꯅꯠꯇꯦ ꯄꯦꯔꯤ ꯄꯦꯔꯤ ꯇꯧꯔꯒ ꯑꯗꯨꯝ ꯀꯞꯇꯣꯏꯅꯦꯕ ꯑꯩ ꯅꯨꯡꯁꯨ ꯅꯨꯡꯉꯥꯏꯇꯦ ꯈꯪꯅꯔꯒ ꯑꯩ ꯁ ꯑꯗꯨꯨꯝ ꯈꯟꯅ ꯈꯪꯅꯔꯒ ꯍꯧꯖꯤꯛꯁꯨ ꯑꯗꯨꯝ ꯑꯩꯅ ꯐꯣꯟ ꯇꯧꯔꯒ ꯊꯦꯝꯕꯗ ꯅꯣꯡ ꯅꯤꯅꯤ ꯆꯪꯉꯒ ꯊꯦꯝꯕ ꯀꯅꯣ ꯅꯨꯄꯥꯝꯄꯣꯛ ꯈꯪꯅꯕ ꯅꯠꯇ꯭ꯔꯤꯕꯅꯤꯅ ꯑꯗꯨ ꯍꯌꯦꯡꯋꯥꯪ ꯈꯪꯅꯔꯛꯑꯒ ꯍꯌꯦꯡ ꯕꯦꯔꯥ ꯀꯥꯟꯅꯔꯛꯀꯗ꯭ꯔꯥ ꯃꯤ ꯈꯔ ꯎꯁꯤꯠꯇꯦꯕ ꯃꯥ ꯎꯁꯤꯠꯇꯦ ꯍꯥꯏꯕ ꯅꯠꯇꯕ ꯃꯣꯏꯒꯤ ꯀꯩꯅꯣꯉꯩꯗꯣ ꯑꯗꯨꯗ ꯃꯃꯥꯅꯦ ꯃꯃꯥ ꯑ ꯃꯃꯥꯅꯒ ꯀꯩꯅꯣ ꯇꯧꯋꯦ ꯍꯥꯏꯁꯦꯍꯥꯡꯉ ꯍꯥꯏꯕ ꯃꯊꯦꯜ ꯃꯆꯥꯕꯨ ꯀꯩꯗꯣ ꯈꯪꯅꯩꯅꯣꯒꯥꯏꯅ ꯌꯥꯝ ꯆꯣꯏꯅꯤꯗꯨꯔ ꯀ ꯊꯕꯛꯀ ꯇꯧꯍꯧꯗ꯭ꯔꯗꯤ ꯃꯣꯏ ꯋꯥꯗꯨꯗꯤ ꯄꯨꯔꯥ ꯑꯩꯈꯣꯏꯁꯦ ꯁꯤꯊꯕꯗ ꯂꯣꯏꯕꯒꯤ ꯆꯥꯡꯅꯦ ꯇꯧꯍꯧꯗꯗꯤ ꯊꯕꯛ ꯍꯥꯏꯗꯨꯗꯤ ꯉꯝꯕ ꯅꯠꯇꯦ ꯍꯥꯏꯕ ꯃꯥ ꯊꯕꯛ ꯇꯧꯔꯅꯤ ꯀꯩ ꯊꯕꯛꯗꯨꯗꯤ ꯂꯩꯕꯛꯇ ꯂꯩꯈ꯭ꯔꯦ ꯃꯥꯗꯤ ꯁꯨꯝꯜꯂꯒꯀꯣ ꯍ ꯈꯪꯌꯥ ꯈꯪꯅꯍꯔꯒ ꯍꯟꯗꯛ ꯀꯨꯏꯅ ꯈꯪꯅꯍꯔꯒ ꯅꯨꯄꯥ ꯀꯣꯏꯕ ꯅꯨꯄꯤ ꯅꯠꯇꯦ ꯑꯌꯥ ꯅꯨꯄꯥ ꯀꯣꯏꯕ ꯅꯨꯄꯤ ꯅꯠꯇꯦ ꯑꯗꯨꯅ ꯃꯥꯁꯨ ꯑꯗꯨꯝ ꯂꯨꯞꯇꯣꯏꯅꯦ ꯂꯨꯞꯄꯗꯤ ꯅꯨꯄꯥ ꯑꯇꯣꯞꯄ ꯌꯦꯡꯉꯣꯏꯕ ꯁ ꯈꯜ ꯂꯒ ꯑꯁ ꯍꯌꯦꯡ ꯍꯔ ꯇꯥꯟꯅꯔꯛꯇꯧ ꯍꯥꯂꯦꯅ
ꯍꯖ ꯈꯜꯣ ꯈꯜ ꯁꯨꯝ ꯈꯜꯂꯣ ꯑꯗꯨꯒ ꯑꯄꯥꯝꯕ ꯑꯃꯨꯛ ꯀꯣꯏꯁꯜꯂ
ꯑꯩꯁꯦ ꯈꯜꯂꯤꯅꯤ ꯑꯁ ꯌꯥꯝꯗꯤ ꯅꯨꯡꯉꯥꯏꯈꯤꯗꯦꯗ ꯃꯥꯁꯦ ꯃꯥꯅꯤꯁꯦ ꯃꯥꯁꯦ ꯀꯩꯅꯣꯗ ꯅꯕꯥꯅꯤꯀꯣꯗ ꯀꯣꯏꯕ ꯆꯠꯂꯨꯕ ꯃꯣꯏ ꯃꯇꯩꯒ ꯃꯆꯦꯒ ꯑꯃꯒ ꯃꯣꯏ ꯑꯉꯥꯡ ꯑꯃꯒ ꯑꯩꯍꯥꯛꯁꯦ ꯃꯥꯁꯦ ꯑꯩꯉꯣꯟꯗ ꯆꯠꯂꯩ ꯈꯛ ꯍꯥꯏꯔꯝꯃꯤ ꯐꯣꯟ ꯇꯧꯔꯛꯇ꯭ꯔꯦ ꯑꯥꯗ ꯏꯁꯦ ꯄꯥꯎ ꯐꯥꯎꯍꯟꯗꯦ ꯍꯜꯂꯛꯀꯥꯟ ꯃꯥꯁꯦ ꯐꯅ ꯀꯨꯏ ꯂꯩꯦ ꯑꯩꯩꯅꯁꯨ ꯀꯩꯝꯥꯏꯗꯦ ꯃꯥꯅ ꯑꯃꯨꯛ ꯐꯥꯎꯛꯦ ꯍꯜꯂꯛꯑꯦ ꯈꯣꯠꯂꯛꯑꯦꯅ ꯑꯗꯩ ꯀꯩꯝ ꯍꯥꯏꯗꯗꯅ ꯃꯥꯁꯦ ꯄꯣꯔꯣꯛ ꯃꯣꯔꯣꯛ ꯆꯥꯛꯄꯤꯗꯨꯅꯦꯕ ꯇꯧꯕꯗꯣ ꯑꯩꯁꯨ ꯅꯨꯡꯁꯨ ꯅꯨꯡꯉꯥꯏꯇꯦ ꯃꯥꯗ ꯏꯝꯐꯥꯜꯗ ꯂꯩꯔꯝꯕꯅꯦ ꯀꯩꯅꯣꯒ ꯇꯧꯗꯅ ꯑꯁ ꯃꯌꯥꯡꯒꯥꯗ ꯀ ꯀꯪꯈ꯭ꯔꯖꯥꯠꯅꯤꯗ ꯑꯩꯒ ꯄꯥꯎ ꯐ ꯇꯝꯃꯛꯏꯅꯦ ꯇꯕꯨꯣ ꯃꯣꯏ ꯁꯥꯏꯗꯨꯅ ꯂꯣꯏꯔꯦꯅ ꯁꯣꯝꯗ ꯑꯗ ꯑꯩꯅ ꯋꯥꯔꯤ ꯁꯥꯕ ꯑꯃ ꯍꯧꯖꯤꯜꯂꯛꯑꯒ ꯍꯌꯦꯡꯋꯥꯏꯃꯨꯛ ꯀꯩꯅꯣ ꯇꯧꯔꯛꯑꯗꯤ ꯇꯗꯅ ꯀꯩꯝ ꯍꯧꯗ꯭ꯔꯕꯗꯣ
ꯍꯣꯏ ꯑꯣꯏꯔꯣꯏꯗꯕꯨ ꯑꯣꯏꯗꯤ ꯇꯧꯕꯤꯔꯣ ꯄꯥ ꯄꯨꯨꯅꯕ ꯊꯛ
ꯑꯗꯨꯅꯤ ꯑꯩ ꯄꯥꯛꯄꯨ ꯄꯨꯗꯣꯏꯅꯦ ꯃꯥꯒꯤ ꯄꯨꯕ ꯍꯥꯏꯕ ꯑꯍꯥꯡ ꯑꯩꯅ ꯑꯃꯨꯛꯀ ꯈꯪꯅꯁꯤꯜꯂꯨꯔꯦ ꯑꯗꯨꯒ ꯇ ꯂꯩ ꯊ ꯄꯇ ꯄꯨꯗꯔꯕ
ꯑꯩ ꯍꯧꯖꯤꯛꯀꯥꯟ ꯅꯨꯄꯥ ꯅꯨꯄꯤ ꯀꯣꯏꯅꯕꯒꯤ ꯀꯣꯏꯅꯕꯒꯤ ꯈꯕꯔ ꯂꯥꯏꯇ꯭ꯔꯦꯣꯏꯣꯏ
ꯃꯣꯏ ꯃꯇꯩꯗꯣ ꯃꯆꯦꯜ ꯂꯧꯔꯤꯕ ꯃꯇꯩꯗꯣ ꯄꯩꯁꯥ ꯌꯥꯝ ꯄꯥꯏꯗꯅ ꯃꯥꯁꯦ ꯈꯨ ꯅꯣꯡ ꯃꯆꯥꯅꯦꯕ ꯃꯣꯏꯒꯤ ꯀꯦꯃꯤꯁꯇ꯭ꯔꯤꯒꯤ ꯑꯣꯖꯥ ꯑꯣꯏꯕꯅꯦꯕ ꯑꯩ ꯆꯍꯤ ꯑꯃꯗ ꯇꯥꯟꯒꯥꯏ ꯍꯥꯏꯔꯤꯕ ꯄꯩꯁꯥꯥꯁꯦ ꯀꯨ ꯃꯉꯥ ꯇꯔꯨꯛ ꯏꯃꯥꯟ ꯇꯥꯗ꯭ꯔꯦꯁꯦ
ꯂꯩꯩꯔꯦ
ꯅꯌꯖ ꯀꯣꯤꯡ ꯇꯧꯕꯩ ꯑꯉꯗ ꯇꯔꯥꯅꯤꯄ ꯇꯔꯥꯅꯤꯄꯜ ꯂꯧꯔꯦꯉꯥꯡ ꯆꯇꯨꯛ ꯀꯣꯤꯡ ꯇꯧꯔꯑꯗꯤꯡꯨꯛ ꯆꯍꯤ ꯑꯃ ꯂꯨꯄ ꯌꯥꯅꯤ
ꯑꯁ
ꯑꯗꯨꯗ ꯃꯥꯁꯨ ꯌꯥꯎꯔꯝꯕꯅꯦꯕ ꯏꯟꯚꯤꯖꯤꯂꯦꯇꯔ ꯑꯣꯏꯕ ꯌꯥꯎꯔꯝꯕꯅꯦꯕ ꯃꯥꯁꯨ
ꯎꯝ
ꯑꯗꯨ ꯌꯨꯝꯗ ꯂꯩꯔꯤ ꯌꯥꯝ ꯇꯥꯏꯌꯦ ꯇꯥꯕꯗ ꯃꯌꯨꯝꯒ ꯁꯥꯈ꯭ꯔꯦ ꯁꯤꯡꯖꯃꯩꯗ ꯃꯣꯏ ꯃꯇꯩ ꯑꯗꯨꯗꯤ ꯑꯗꯨꯝ ꯂꯩꯕꯅꯦꯕ ꯁꯤꯡꯖꯃꯩꯗ ꯈꯨꯗꯛꯇꯛꯒ ꯁꯥꯔꯤꯕ ꯀꯩꯅꯣ ꯃꯌꯨꯝ ꯂꯩ ꯍꯥꯏ
ꯑꯗꯨꯗ ꯑꯩꯗꯣ ꯐꯣꯟ ꯑꯃꯨꯛꯀ ꯀꯩꯅꯣ ꯇꯧꯈ꯭ꯔꯅꯤ ꯑꯃꯨꯛ ꯇꯧꯔꯛꯀꯦ
ꯍꯣꯏ ꯍꯣꯏ
ꯑꯩꯣ ꯇ ꯐꯔꯤ ꯑꯗꯨꯏꯗꯨꯅ ꯑꯩꯗꯣ ꯇꯨꯃꯤꯟ ꯂꯩꯌꯦ ꯑꯗꯨꯒꯤ ꯀꯨꯝꯅꯩꯁꯦ ꯃꯗꯤ ꯋꯥꯔꯧꯔꯝꯗꯣꯏꯅꯦꯕ